ꯆꯔꯣꯏꯗꯕꯨꯗꯤ
ꯑꯦꯗꯃꯤꯁꯟ ꯇꯧꯕꯗꯣ ꯃꯣꯏꯅꯅꯦ ꯈꯔ ꯈꯔ ꯊꯨꯅ ꯍꯥꯏꯕꯤꯔꯗꯤ ꯐꯗꯝꯅꯤ ꯑꯗꯨ ꯆꯪꯉꯤ ꯑꯗꯨ ꯆꯪꯉꯤꯗꯣ ꯑꯗꯣ ꯑꯩꯈꯣꯏ ꯃꯃꯥꯡꯗ ꯁꯦꯝ ꯁꯦꯝꯒꯤꯕ ꯀꯩꯅꯣꯗꯣ ꯗꯨꯃꯦꯁꯥꯏꯟꯒ ꯑꯣ ꯕꯤ ꯁꯤ ꯁꯥꯔꯇꯤꯐꯤꯀꯦꯠꯀꯥꯗꯣ ꯏꯟꯀꯝꯒ ꯑꯗꯨ ꯁꯤꯖꯤꯟꯅ ꯌꯥ
ꯌꯥꯔꯔꯣꯏ ꯊꯥ ꯑꯣ ꯕꯤ ꯁꯤ ꯗꯤ ꯁꯤꯛꯁ ꯃꯟꯇꯥꯒꯤ ꯍꯦꯟꯅ ꯀꯩꯗꯧ ꯌꯥꯗꯦ ꯑꯈꯣꯏ ꯆꯍꯤꯃꯥ ꯐꯥꯖꯤꯜꯂꯦ ꯀꯩꯅꯣ
ꯀꯩꯒꯤꯅꯣ ꯑꯗꯨ ꯃꯣꯏꯅꯨꯕꯣ ꯑꯣ ꯕꯤ ꯁꯤ ꯇꯥꯟꯊꯣꯛꯄ ꯃꯌꯥꯝ ꯃꯌꯥꯝ ꯆꯪꯉꯦ ꯍꯥꯏꯕ
ꯑꯗꯣ ꯑꯈꯣꯏ ꯑꯁ ꯇꯥꯟꯊꯣꯛꯇꯥꯕꯤꯗ ꯑꯗꯨꯝ ꯄꯩꯁꯥꯖꯦ ꯊꯤꯔꯖꯤꯔꯥꯅ ꯑꯃꯨꯛ ꯈꯜꯂꯤꯅꯤ
ꯇꯥꯟꯗꯔꯖꯨ ꯌꯥꯏ ꯄꯩꯁꯥꯗꯣ ꯈꯔ ꯇꯥꯏ ꯍꯥꯕꯋꯥꯅꯤ ꯑꯦꯗꯃꯤꯁꯟ ꯇꯧꯕꯗ ꯇꯥꯟꯗꯔꯖꯨ ꯌꯥꯏ
ꯑꯗꯣ ꯑꯦꯠꯃꯤꯁꯟ ꯑꯗꯒꯤ ꯏꯟꯀꯝ ꯇꯥꯟꯊꯣꯛꯄꯗꯣ ꯄꯩꯁꯥꯗꯨ ꯍꯥꯃꯨ ꯍꯥꯃꯨꯗꯤ ꯇꯥꯔꯕ
ꯇꯥꯕꯅꯦ ꯑꯗꯨꯝ ꯑꯗꯨ ꯏꯟꯀꯝ ꯗꯣ ꯑꯗꯨ ꯇꯥꯟꯊꯣꯛꯄꯗ ꯂꯨꯄꯥ ꯆꯥꯇ꯭ꯔꯨꯛꯇꯤ ꯑꯗꯨꯝ ꯆꯪꯒ꯭ꯔꯅꯤꯕ ꯆꯥꯇ꯭ꯔꯨꯛ ꯆꯥꯇꯦꯠ ꯆꯪꯉꯅꯤꯕ
ꯎꯝ
ꯑꯗꯨ ꯑꯗꯨ ꯆꯪꯒ꯭ꯔꯅꯤ ꯑꯗꯨꯗꯨꯒ ꯑꯦꯠꯃꯤꯁꯟ ꯇꯧꯕꯗ ꯂꯨꯄꯥ ꯂꯤꯁꯤꯡ ꯑꯃ ꯇꯥꯔꯛꯑꯦ ꯍꯥꯏꯕ ꯋꯥꯅꯤ ꯑꯗꯨ ꯆꯦꯟꯊꯣꯛ ꯆꯦꯟꯁꯤꯟ ꯇꯧꯕꯗꯣ ꯑꯗꯨꯝ ꯆꯞ ꯃꯥꯟꯅꯩ ꯍꯥꯏꯕ
ꯃꯥꯥꯅꯩ ꯃꯥꯅꯤ
ꯑꯗꯨ ꯍꯥꯏꯗꯤ ꯑꯇꯣꯞꯄꯗ ꯁꯤꯖꯤꯟꯅꯤꯡꯉꯥꯏ ꯖꯨ ꯂꯩꯇꯝꯅꯤꯅ ꯑꯦꯠꯃꯤꯁꯟ ꯇꯧꯕꯩ ꯈꯛꯇꯪꯅꯤꯗꯅ ꯑꯈꯣꯏ ꯑꯣ ꯕꯤ ꯁꯤ ꯀꯩꯀꯥꯗꯨꯗꯤ ꯀꯩꯁꯨꯝꯇꯥ ꯑꯇꯣꯞꯄꯗ ꯆꯪꯗꯦꯗꯅ
ꯍꯣꯏ ꯑꯗꯣ ꯑꯣ ꯕꯤ ꯁꯤꯖꯦ ꯇꯥꯟꯊꯣꯛꯇꯥꯕꯤꯗ ꯏꯟꯀꯝ ꯈꯛꯇꯥ ꯇꯥꯟꯊꯣꯛꯑꯖꯤꯔꯥ ꯈꯜꯂꯤꯕ ꯑꯩꯅ
ꯏꯟꯀꯝ ꯇꯥꯟꯊꯣꯛꯄꯗ ꯂꯨꯄꯥ ꯀꯌꯥ ꯆꯪꯗꯣꯏꯕ
ꯑꯗꯨꯗꯣ ꯈꯁꯅꯥ ꯅꯣꯏ ꯈꯁꯅꯥ ꯊꯤꯒ꯭ꯔꯗꯤ ꯂꯨꯄꯥ ꯆꯥꯝꯃ ꯆꯅꯤꯗꯤ ꯑꯗꯣꯝ ꯃꯐꯝ ꯃꯐꯝ ꯃꯥ ꯃꯈꯥ ꯄꯣꯜꯂꯦ ꯑꯩꯒꯤ ꯇꯥꯟꯊꯣꯛꯄꯗꯥ ꯑꯩꯒꯤꯗꯤ ꯄꯨꯔꯥ ꯁ꯭ꯀꯦꯃꯔꯒꯤ ꯇꯥꯏꯞꯇꯅꯤ ꯏꯕꯦꯝꯃ
ꯆꯪꯉꯤꯗꯥꯏꯅꯦ
ꯍꯣꯏ ꯍꯣꯏ ꯑꯁ ꯌꯥꯝ ꯊꯤꯅ ꯑꯁ ꯅꯤꯡꯁꯤꯡꯍꯟꯕꯤꯔꯅꯨ ꯑꯩꯕꯨ ꯑꯩꯅꯕꯨꯗꯤ ꯅꯤꯡꯁꯪꯉꯦ
ꯅꯪꯒꯤꯗꯨꯗꯤ ꯑꯁ ꯑꯌꯨꯛ ꯄꯨꯔꯥ ꯀꯩꯅꯣꯝꯅꯤ
ꯑꯗꯨ ꯃꯥꯖꯦ ꯑꯈꯣꯏ ꯃꯥꯥꯒꯤꯗꯥꯖꯨ ꯆꯦ ꯆꯥꯡ ꯑꯔꯨꯔꯨꯕ ꯌꯥꯝ ꯇꯥꯟꯊꯣꯛꯄꯤꯕ ꯈꯪꯕ꯭ꯔꯥ ꯑꯗꯨꯅ ꯈꯠꯅꯔꯨꯕꯖꯨ ꯌꯥꯗꯕ ꯍꯥꯏꯇꯥꯔꯦ ꯍꯥꯏꯗꯤ ꯑꯈꯣꯏ ꯃꯥꯒꯤ ꯑꯈꯣꯏ ꯃꯥꯗꯣ ꯑꯪꯒꯔꯋꯥꯗꯤꯒꯤ ꯌꯥꯎ ꯑꯥ ꯇꯧꯋꯦꯕ ꯊꯕꯛ ꯍꯥꯏꯗꯤ ꯑꯃ ꯃꯣꯏ ꯑꯪꯒꯔꯋꯥꯗꯤꯒꯤꯗꯣ ꯑꯗꯨꯒꯤꯗꯨꯗꯥ ꯑꯗꯨꯒꯤ ꯍꯥꯏꯗꯤ ꯆꯤ ꯍꯥꯏꯗꯤ ꯃꯥꯒꯤ ꯑꯊꯨꯕꯒꯤꯗꯥꯗꯤ ꯇꯧꯕꯤꯔꯛ ꯈꯤꯃꯤꯅ ꯑꯃꯨꯛ ꯂꯩꯗꯅꯥ
ꯎꯝ
ꯑꯈꯣꯏ ꯃꯥꯍꯣꯏꯒꯤ ꯑꯪꯒꯟ ꯑꯥ ꯃꯣꯏ ꯍꯧꯖꯤꯛꯀꯥꯟ ꯑꯥ ꯑꯪꯒꯟꯋꯥꯗꯤꯗꯣ ꯑꯗꯨꯗꯣ ꯂꯥꯏꯔꯤꯛ ꯀꯩꯖꯨ ꯇꯥꯛꯇ꯭ꯔꯦꯅ ꯈꯪꯕ꯭ꯔꯥ
ꯑꯩꯁꯤꯔꯣ ꯇꯥꯏꯌꯦ ꯇꯥꯏꯌꯦ ꯏꯁꯤꯡ ꯊꯛꯏ ꯑꯗꯨꯏꯅꯦ
ꯑꯗꯨꯒꯤ ꯃꯣꯏ ꯀꯩꯇꯥꯔꯦ ꯍꯥꯏꯗꯤ ꯂꯥꯏꯔꯤꯛ ꯀꯩꯁꯨ ꯇꯥꯛꯇ꯭ꯔꯥꯃꯦ ꯃꯣꯏꯗꯣ ꯑꯦꯜ ꯄꯤ ꯈꯪꯕ꯭ꯔꯥ ꯂꯥꯋꯔ ꯄ꯭ꯔꯥꯏꯃꯔꯤ ꯑꯗꯨꯒꯤꯗꯥ ꯑꯣꯖꯥ ꯑꯣꯟꯊꯣꯛꯅꯤꯅ ꯍꯥꯏ ꯍꯥꯏꯕ ꯗꯣ ꯑꯣꯟꯊꯣꯛꯇꯣꯏꯔꯥ ꯑꯣꯟꯊꯣꯛꯑꯣꯏꯗꯣꯏꯔꯥꯗꯤ ꯈꯪꯗꯦ
ꯑꯗꯨ ꯑꯣꯖꯥ ꯑꯣꯟꯊꯣꯛꯑꯒꯥꯅ ꯀꯥꯏꯗꯥ ꯄꯨꯗꯣꯏꯕ
ꯑꯈꯣꯏꯒꯤ ꯁꯤꯗꯥ ꯃꯅꯤꯡꯗꯥ ꯁ꯭ꯀꯨꯜ ꯑꯃ ꯂꯩꯌꯦ ꯑꯥ ꯑꯗꯨꯗꯥ ꯑꯗꯨꯗꯥ ꯑꯈꯣꯏ ꯃꯥꯍꯣꯏ ꯇꯥꯛꯇꯣꯏꯅꯤꯌꯦ
ꯎꯝ ꯑꯗꯨ ꯇꯣ ꯑꯣꯖꯥ ꯑꯣꯏꯕꯗꯨꯅ ꯐꯠꯇ꯭ꯔꯣ ꯑꯪꯒꯟꯋꯥꯗꯤꯗꯨꯕꯨꯗꯤ
ꯑꯗꯣ ꯃꯣꯏ ꯑꯣꯟꯊꯣꯔꯛꯄꯩ ꯋꯥꯅꯦꯕ ꯃꯣꯏꯒꯤ ꯍꯥꯏꯗꯤ ꯂꯥꯏꯔꯤꯛ ꯇꯥꯛꯇꯣꯏꯗꯣ ꯈꯪꯕꯒꯤ꯫
ꯎꯝ ꯅꯣꯏꯗꯕꯨ ꯑꯉꯥꯡ ꯀꯌꯥ ꯂꯥꯛꯄ꯭ꯔꯅꯦ꯫
ꯑꯁ ꯑꯈꯣꯏꯗꯤ ꯑꯈꯣꯏ ꯃꯥꯗꯤ ꯍꯦꯜꯄꯔꯅꯦ꯫
ꯑꯣ
ꯑꯗꯨꯅ ꯂꯥꯛꯇꯦ ꯑ ꯃꯣꯏꯒꯤ ꯋꯥꯀꯔꯗꯣ ꯑꯈꯣꯏꯃꯥ ꯑꯣꯏꯃꯤꯟꯅꯕꯗꯣ ꯑꯗꯨꯏ ꯂꯥꯛ ꯑꯗꯣ ꯑꯗꯨꯍꯣꯏꯗ ꯑꯈꯣꯏꯃꯥ ꯅꯣꯡꯐꯗꯣꯛ ꯆꯠꯄ ꯑꯗꯣ ꯍꯨꯖꯤꯛꯀꯥꯟꯗꯤ ꯏꯁ ꯂꯥꯛꯇꯃꯤꯗ ꯑꯉꯥꯡ ꯀꯗꯥꯥꯏꯗꯒꯤ ꯑꯥ ꯍꯨꯖꯤꯛꯀꯥꯟ ꯀꯤꯠ ꯁꯦꯟꯇꯔ ꯃꯌꯥꯝꯖꯤꯅ ꯋꯥꯏ ꯆꯥꯏꯔꯀꯥꯟꯖꯤꯗ꯫ ꯑꯪꯒꯜꯋꯥꯗꯤꯅꯣ
ꯑꯥ ꯅꯪ ꯑꯪꯒꯜꯋꯥꯗꯤ ꯇꯥꯝꯃꯥꯛꯇꯔꫭ ꯊꯥꯏꯅ ꯑꯪꯒꯜꯋꯥꯗꯤ ꯆꯠꯂꯛꯄ꯭ꯔ ꯅꯪ ꯊꯥꯏꯅ꯫
ꯑꯈꯣꯏꯃꯥꯅ ꯑꯈꯣꯏꯃꯥꯅ ꯄꯨꯔꯒ ꯆꯠꯂꯛꯑꯦ ꯑꯩꯗꯤ ꯑꯈꯣꯏ ꯃꯥꯅ ꯇꯥꯛꯂꯛꯑꯦ꯫
ꯑꯩꯖꯨ ꯆꯠꯂꯦꯑꯦ ꯁꯦꯂꯦꯞꯀ ꯇꯧꯔ ꯆꯠꯂꯥꯛꯑꯦ꯫
ꯎꯝ ꯆꯣꯛꯅꯒ ꯏꯕꯗꯣ ꯑꯗꯣ ꯌꯥ ꯑꯁ ꯏꯕꯦꯝꯃ ꯅꯪ ꯈꯪꯗ ꯇꯩꯗꯦ ꯍꯥꯏꯗꯤ ꯑꯈꯣꯏ ꯃꯥꯅ ꯑꯣꯏꯔꯕꯅꯤꯅꯀꯣ ꯇ ꯁꯥꯟꯅꯄꯣꯠꯁꯦ ꯍꯦꯛ ꯀꯥ-ꯀꯥꯗꯥ ꯏꯁ ꯌꯨꯝꯁꯦꯒ ꯄꯨꯡꯊꯥꯟ ꯊꯥꯟꯕꯤꯅꯦꯃꯦ꯫
ꯎꯝ
ꯑꯥꯗ ꯑꯄꯥꯝꯕ ꯑꯄꯥꯝꯕꯒ ꯈꯟꯗꯅ ꯑꯗꯨꯒ ꯃꯌꯥꯝꯕꯨꯗꯤ ꯂꯧꯁꯪ ꯌꯥꯝꯕ ꯅꯠꯇꯦꯀꯣ ꯍꯥꯏꯗꯤ ꯃꯤ ꯑꯉꯥꯡ ꯃꯌꯥꯝ ꯌꯦꯟꯗꯣꯏꯅ
ꯎꯝ
ꯅꯨꯡꯉꯥꯏꯕꯅꯤ ꯊꯥꯏꯅꯩꯅ
ꯀꯩꯅꫭ ꯀꯨꯝꯗꯗꯣꯏ ꯇꯧꯏꯁꯦ ꯅꯪꯅ ꯁꯤꯗ ꯂꯩꯕ ꯅꯨꯡꯉꯥꯏꯕ꯭ꯔꯣ꯫ ꯅꯨꯡꯉꯥꯏꯔꯝꯅꯤ ꯅꯪ ꯆꯠꯅꯤꯡꯕꯅ ꯈ꯭ꯔꯣ-ꯈ꯭ꯔꯣ ꯈꯣꯠꯂꯕꯅꯦꯕ ꯅꯪꯁꯦ꯫ ꯑꯗꯣ ꯇꯥꯃꯣꯗꯤ ꯇꯥꯃꯣꯗꯤ ꯅꯣꯏ ꯗꯗꯥꯗꯤ ꯍꯥꯕ ꯗꯗꯥ ꯌꯨꯝꯗ ꯂꯩꯍꯧꯗ꯭ꯔꯣ꯫ ꯀꯦꯔꯣꯝꯀꯐꯥꯎꯔꯤꯌꯦ
ꯅꯪ ꯀꯩ ꯂꯩꯔꯨꯏꯅꯣ
ꯁꯥ ꯁꯣꯏꯔꯤꯁꯦ ꯌꯥꯝ ꯐꯩꯉꯣ ꯏꯁꯇ꯭ꯔꯤꯡ
ꯁꯥꯥꯟꯊꯣꯏꯗꯤ ꯐꯩꯌꯦ ꯑꯁꯦꯡꯕꯩꯖꯨ ꯑꯃ ꯍꯩꯀ꯭ꯔꯨꯖꯥꯝꯗꯗꯤ ꯀꯥꯛ ꯀꯥꯛ ꯂꯥꯎꯔꯦꯍꯦ꯫
ꯑꯁ ꯃꯥꯗꯤ ꯍꯨꯖꯤꯛꯀꯥꯟꯅ ꯍꯦꯟꯅ ꯍꯦꯟꯒꯠꯈ꯭ꯔꯦꯍꯦ ꯀꯥꯛꯀꯥꯛ ꯂꯥꯎꯕ꯫
ꯂꯦꯔꯦꯡꯉꯥ ꯄꯥꯏꯁꯜꯂꯦꯅ ꯃꯥ ꯌꯥꯝ ꯊꯤꯅ ꯀꯩꯅꯣꯝ ꯇꯧꯔꯦ꯫
ꯄꯛꯇꯦꯍꯦ ꯑꯩꯗꯤ ꯑ ꯆꯞꯄ꯭ꯔꯤ ꯌꯦ ꯏꯇ ꯇꯒꯩ꯫
ꯑꯗꯨꯅꯦ ꯍꯥꯏꯁꯦ
ꯑꯩꯗꯤꯅꯦ ꯈꯪꯕ꯭ꯔ ꯍꯣꯏ ꯑꯦ ꯔꯤꯡ ꯄꯥꯏꯕꯁꯦ ꯀꯥꯟꯅꯩꯀꯣ ꯌꯨꯅꯤꯠꯇꯒ ꯁꯤ ꯏ ꯑꫭ ꯅꯒ ꯈꯪꯗꯅ ꯄꯤ ꯑꯥꯏ ꯅ ꯃꯁꯛ ꯈꯪꯕꯤꯗꯅ ꯇꯧꯋꯤꯕ ꯑꯗꯨꯏꯖꯨ ꯑꯩꯗꯤ ꯑꯃꯨ ꯃꯨꯛ ꯃꯣꯏꯒꯤ ꯑꯦꯇꯤꯆꯨꯠꯇꯨꯗ ꯃꯋꯥ ꯂꯧꯁꯤꯜꯂꯛꯇꯕꯗꯣ꯫
ꯎꯝ
ꯑꯗꯨꯒ ꯃꯣꯏ ꯃꯔꯛꯇ ꯑꯩꯅ ꯑꯃꯨꯛ ꯈꯔ ꯐꯩꯩꯅꯅ ꯈꯟꯅ ꯄꯥꯏꯌꯦꯜꯁꯤꯅ ꯑꯃꯨꯛ ꯈꯔ ꯋꯥꯔꯤ ꯁꯥꯟꯅꯕ ꯌꯥꯏꯌꯦ꯫
ꯂꯩ ꯄꯨꯜꯂꯦꯅ
ꯍꯥꯎ
ꯅꯣꯏ ꯀꯥꯏꯅ ꯈꯨꯔꯝꯕ ꯂꯣꯏꯒ꯭ꯔꯕꯣ꯫
ꯀꯥꯏꯅ ꯈꯣꯏꯔꯝꯕ ꯑꯗꯨꯝ ꯌꯥꯏ ꯀꯩꯅꯣ ꯀꯩꯅꯣ ꯂꯣꯏꯒ꯭ꯔꯕꯕꯨ ꯀꯩꯅꯣ꯫
ꯎꯝ ꯌꯥꯏ ꯌꯦ ꯑꯗꯨꯝ ꯏꯃꯥ ꯅꯛꯅꯕꯅꯦ ꯅꯣꯏꯒ ꯅꯛꯅ ꯗꯥꯏꯅꯦ ꯑꯗꯨꯝ ꯈꯣꯡꯅꯆꯠ ꯌꯥꯗꯥꯏꯅꯦ
ꯌꯥꯏ ꯌꯥꯏ ꯈꯣꯡꯅ ꯆꯠ ꯌꯥꯏ
ꯀꯝꯀꯥꯟꯗꯩꯩ ꯂꯥꯛꯑ ꯀꯝꯀꯥꯟ ꯈꯨꯔꯝꯗꯣꯏꯅꯣ ꯑꯗꯨꯕꯣ ꯀꯝꯀꯥꯟꯗ ꯑꯗꯨꯝ ꯈꯨꯔꯝ ꯅꯨꯡ ꯑꯗꯨꯝ ꯌꯥꯔꯦ ꯅꯨꯡꯗꯤꯟꯖꯨ ꯈꯨꯔꯝ ꯌꯥꯗꯥꯏꯅꯦ
ꯎꯝ ꯌꯥꯕꯅꯦ ꯌꯥꯕꯅꯦ ꯑꯗꯣ ꯃꯍꯣꯏ ꯅꯝꯅꯕꯨꯗꯤ ꯑꯌꯨꯛꯇ ꯂꯥꯛꯅꯩꯀꯣ ꯑꯌꯨꯛꯇꯗꯤ ꯁꯨꯝ ꯍꯣꯏ ꯄꯨꯡ ꯃꯥꯄꯟ ꯇꯔꯥ ꯇ꯭ꯔꯥꯃꯥꯊꯣꯏ ꯁ꯭ꯋꯥꯏꯗꯨꯝ ꯂꯥꯛꯅ ꯂꯥꯛꯅꯕꯅꯦꯕ
ꯑꯥ
ꯑꯗꯨꯒ ꯅꯨꯡꯊꯤꯟꯖꯤ ꯆꯠꯄ ꯃꯤꯖꯨ ꯌꯥꯎꯋꯦ ꯑꯗꯨꯝ ꯐꯣꯇꯣꯒꯨꯝꯕ ꯀꯥꯞꯄꯤ ꯈꯣꯠꯄꯤꯒꯤ ꯑꯗꯨꯝ ꯆꯠꯅꯕꯅꯦꯕ ꯑꯗꯣ ꯂꯥꯏ ꯈꯣꯏꯔꯝꯕꯒꯤ ꯑꯣꯏꯅꯗꯤ ꯑꯗꯨꯝ ꯆꯠꯄꯗꯤ ꯌꯥꯔꯝꯅꯤ ꯑꯗꯣ ꯑꯗꯣ ꯂꯥꯏ ꯈꯣꯏꯔꯝꯕꯗꯣ ꯍꯥꯏꯗꯤ ꯌꯥꯗ꯭ꯔꯤꯝ ꯆꯠꯄ ꯌꯥꯏ ꯆꯪꯉꯝꯗꯦꯕꯀꯣ ꯑꯩꯗꯤ ꯅꯣꯡꯇ ꯆꯠꯇꯕꯅꯤꯅ ꯍꯥꯏꯗꯤ ꯃꯤ ꯀꯌꯥꯝ ꯂꯥꯛꯏꯗꯤ ꯑꯩ ꯈꯪꯗꯦꯕ
ꯑꯥ
ꯍꯥꯎꯃ
ꯅꯣꯔꯤ ꯕꯅꯤꯅꯦ ꯅꯛꯅ ꯅꯛꯅ ꯅꯨꯡꯉꯥꯏꯅ ꯂꯩꯔꯦ ꯍꯥꯏꯕ ꯆꯠꯅꯗ꯭ꯔꯁꯨ ꯌꯥꯕꯤꯗ꯫
ꯑ ꯑ ꯑ ꯑ ꯀꯥꯏꯅꯒꯤꯔꯣ ꯑꯩꯖꯦ
ꯎꯝ
ꯍꯣꯏ ꯑꯗꯣ ꯀꯩꯁꯨ ꯌꯥꯝꯅ ꯀꯣꯝ ꯅꯛꯑꯦ ꯍꯥꯏꯕ ꯋꯥꯅꯦ ꯑꯗꯨꯝ ꯆꯠꯇꯦꯗ ꯑꯗꯨꯝ ꯑꯩꯅ ꯆꯠꯂꯤꯖꯦ ꯑꯩꯈꯣꯏ ꯄꯨꯒꯤ ꯎꯁꯣꯞ ꯇꯧꯕꯁꯦ ꯀꯥꯏꯅꯗ ꯑꯗꯨꯝ ꯀꯠꯂꯦꯕꯀꯣ ꯑꯗꯨꯒꯤ ꯑꯗꯨꯝ ꯎꯁꯣꯞ ꯀꯠꯄꯅꯤꯅ ꯆꯍꯤ ꯈꯨꯗꯤꯡꯒꯤ ꯑꯃꯨ ꯃꯨꯛꯇꯤ ꯑꯗꯨꯝ ꯆꯠꯄꯗꯣ
ꯎꯝ
ꯂꯣ ꯅꯛꯅꯩꯅ ꯑꯗꯨꯝꯗꯤ ꯆꯠꯄ ꯑꯣꯏꯗꯦ
ꯑꯩꯈꯣꯏꯁꯨ ꯆꯠꯇꯦ ꯆꯠꯄꯨꯗꯤ
ꯑꯝ
ꯆꯠꯇꯦꯕ ꯑꯩꯈꯣꯏꯁꯨ ꯀꯩꯁꯨ ꯍꯥꯏꯗꯤ ꯅꯛꯑꯁꯨ ꯂꯥꯏ ꯈꯨꯔꯨꯝꯕꯝ ꯀꯩ ꯀꯥꯗꯣ
ꯀꯥꯡ ꯀꯣꯏ ꯆꯠꯅꯤꯡꯗ꯭ꯔꯣ ꯅꯪ ꯀꯥꯡ ꯀꯣꯏꯕ
ꯀꯥꯡ ꯀꯣꯏꯕ ꯆꯠꯂꯣꯏꯗ ꯀꯥꯏ ꯀꯥꯡ ꯀꯥꯡꯕꯨ ꯀꯔꯝꯀꯥꯟꯗꯅꯣ
ꯁꯤꯛꯁꯇꯤꯟ ꯖꯨꯂꯥꯏ
ꯀꯥꯡꯗ ꯂꯥꯏ ꯀꯥꯡꯗ ꯀꯥꯏꯅ ꯈꯨꯔꯨꯝꯕ ꯆꯠꯅꯕ꯭ꯔꯣ
ꯀꯥꯡ ꯆꯠꯅꯩ‌ ꯀꯩꯅꯣ ꯃꯤ ꯃꯌꯥꯝ ꯂꯥꯛꯇꯣꯏꯅꯦ
ꯅꯠ ꯅꯣꯏ ꯑꯥ ꯀꯥꯏꯅꯗꯕꯣ
ꯀꯥꯏꯅꯖꯦ ꯀꯥꯡꯗ ꯑꯃꯨꯛ ꯂꯥꯛꯅꯕ꯭ꯔꯣ ꯂꯥꯛꯅꯩ ꯍꯥꯏꯌꯦ
ꯂꯥꯛꯅꯩꯌꯦ ꯇꯧꯁꯤ ꯀꯥꯡꯁꯤꯕꯨ ꯀꯔꯝ ꯀꯥꯟꯗꯅꯣ
ꯗꯦꯠ ꯁꯤꯛꯁꯇꯤꯟ ꯖꯨꯂꯥꯏ ꯍꯥꯏꯔꯒ
ꯑꯗꯨꯗꯤ ꯑꯩꯈꯣꯏ ꯑꯦꯛꯖꯥꯝ ꯑꯥ ꯑꯩꯈꯣꯏ ꯑꯦ ꯀꯥ ꯑ ꯑ ꯀꯩꯅꯣ ꯀꯥꯕ ꯅꯨꯃꯤꯠꯇꯅꯤꯅꯦ
ꯑꯥ ꯑꯥ ꯑꯥ ꯑꯣꯏꯗꯣꯏꯅꯦ ꯑꯗꯣ ꯑꯩꯗꯤ ꯂꯥꯛꯑꯣꯏ ꯑꯩꯗꯤ ꯗꯦꯠ ꯇ꯭ꯋꯦꯟꯇꯤ ꯇꯨꯗꯨꯖꯨ ꯑꯩꯈꯣꯏ ꯆꯦꯒꯤ ꯕꯥꯔꯗꯦ ꯂꯩ ꯑꯗꯨꯅ ꯌꯨꯝꯗꯅꯦ ꯂꯩ
ꯂꯥꯛꯅꯔꯣꯏ ꯀꯥꯡꯅꯤꯅꯥ ꯀꯅꯥꯝ ꯂꯥꯛꯑꯣꯏ ꯀꯥꯡ ‌ꯁꯨꯇꯤ ꯊꯥꯔꯝꯃꯅꯤꯍꯦ ꯍꯣꯏ ꯁꯨꯇꯤ ꯊꯥꯔꯝꯃꯅꯤ
ꯑꯩ ꯍꯧꯖꯤꯛ ꯃꯥꯏꯟꯗꯅꯦ ꯈꯪꯕ꯭ꯔꯥ ꯄꯨꯂꯞ ꯆꯤꯝꯐꯥ ꯄꯨꯔꯥ ꯂꯩꯔꯤꯁꯦ ꯁꯦꯇꯔꯗꯦꯒ ꯁꯟꯗꯦꯒꯁꯦ ꯀꯛꯑꯦ ꯁꯟꯗꯦ ꯈꯤꯇꯪ ꯀ꯭ꯂꯥꯁ ꯇꯧꯔꯅꯤꯀꯣ ꯌꯥꯝ ꯅꯨꯡꯉꯥꯏꯔꯦ
ꯑꯁꯦꯡꯕꯩꯁꯨ ꯅꯨꯡꯉꯥꯏꯔꯤ ꯀꯥꯡꯗ ꯂꯥꯛꯀꯦ ꯀꯥꯡꯗ ꯍꯣ ꯍꯣ ꯍꯣ ꯀꯥꯡꯗ ꯂꯥꯛꯀꯦꯌꯦ ꯑꯈꯣꯏ ꯃꯥꯅ ꯂꯥꯏ ꯈꯨꯔꯨꯝꯕ ꯂꯥꯛ
ꯀꯩꯅꯣꯝ ꯆꯥꯖꯤ
ꯈ꯭ꯔꯣ ꯈ꯭ꯔꯣ ꯈꯣꯠꯂꯦ ꯆꯠꯅꯤꯡꯕꯅ
ꯃꯥꯁꯦ ꯑꯩꯈꯣꯏ ꯂꯥꯏ ꯍꯔꯥꯎꯕ ꯂꯥꯛꯀꯦ ꯍꯥꯏꯔꯝꯃꯒ ꯑꯩꯈꯣꯏ ꯂꯥꯏ ꯍꯥꯏꯔꯥꯎ ꯇꯣꯛꯈ꯭ꯔꯦ ꯃꯍꯥ ꯃꯊꯪ ꯆꯍꯤꯗ ꯂꯥꯛꯑꯣ
ꯍꯣꯏ ꯍꯣꯏ ꯂꯥꯛꯀꯦ ꯃꯊꯪ ꯆꯍꯤꯗ
ꯃꯣꯏ ꯇꯝꯒꯤꯅꯤ ꯀꯩꯅꯣ ꯌꯥꯝ ꯋꯥꯠꯂꯤꯗ ꯇꯝꯗꯧꯕꯕꯨ
ꯑꯁ ꯈꯪꯉꯦꯗ ꯃꯨꯠꯁꯦ ꯄꯪꯅꯨꯡꯗ ꯅꯨꯡꯉꯥꯏꯔ ꯂꯣꯏ ꯂꯩꯔ ꯂꯣꯏꯔꯦ
ꯅꯣꯏ ꯂꯥꯏ ꯍꯔꯥꯎꯕꯩ ꯖꯒꯣꯏ ꯁꯨꯡꯁꯥ ꯁꯥꯗ꯭ꯔꯤꯕꯅ
ꯄꯨꯟꯁꯤꯗ ꯁꯥꯗ꯭ꯔꯤ ꯑꯩ
ꯍꯟꯇꯛꯇꯤ ꯗꯨꯗ ꯂꯥꯏ ꯍꯔꯥꯎꯒꯤꯗ꯭ꯔꯦ
ꯍꯣꯏ
ꯏꯀꯧꯈꯠꯂ ꯇꯣꯛꯈ꯭ꯔꯦ ꯑ ꯃꯊꯪ ꯆꯍꯤꯗ ꯗꯤ ꯍꯔꯥꯎꯗꯧ ꯃꯥꯜꯂꯦ ꯍꯔꯥꯎꯅꯤ ꯑꯗꯨꯗ ꯌꯥꯎꯁꯤ
ꯑꯥ ꯍꯣꯏ
ꯅꯪ ꯂꯥꯏꯔꯣꯏꯗ ꯌꯥꯎꯁ ꯑꯗꯣ ꯑꯩꯈꯣꯏ ꯂꯥꯏꯔꯣꯏꯗꯤ ꯌꯥꯝ ꯅꯨꯡꯉꯥꯏꯕ ꯑꯣꯏꯗꯝ ꯇꯥꯡꯈꯨꯜꯗꯣ ꯅꯨꯡꯉꯥꯏꯇꯥꯕꯥ ꯇꯥꯡꯈꯨꯜ ꯅꯨꯡꯉꯥꯏꯔꯗꯤ ꯅꯨꯡꯉꯥꯏ ꯀꯩꯅꯣ ꯂꯩ ꯑꯃꯨꯛ ꯋꯥꯠꯂꯤ
ꯍꯣꯏ ꯏꯁꯣꯔꯅꯤꯌꯥ
ꯍꯥꯎ
ꯅꯪ ꯑꯃꯨꯛ ꯇꯧꯔꯛꯑꯣ
ꯀꯩꯩꯅꯣ ꯅꯪ ꯑꯃꯨꯛ ꯇꯧꯔꯛꯑꯣ
ꯑꯩ ꯅꯠꯇ꯭ꯔ ꯇꯧꯒꯤꯕꯗꯣ ꯇꯧꯔꯣ ꯇꯧꯔꯣ ꯅꯪ
ꯎꯝ ꯊꯝꯃꯦ ꯊꯝꯃꯦ